ꯎꯝ
ꯇꯥꯔꯕ
ꯇꯥꯔꯦ ꯇꯥꯔꯦ
ꯎꯝ ꯂꯥꯎꯠ ꯀꯩꯅꯣ ꯂꯥꯎꯠ ꯁ꯭ꯄꯤꯛ ꯀꯔ ꯊꯥꯅꯕꯗꯣ ꯌꯥꯎꯔꯗꯤ ꯐꯗꯧꯅꯦ
ꯊꯥꯟꯅꯕ ꯌꯥꯎꯗꯤ
ꯌꯥꯎꯗꯦ ꯊꯕꯛ ꯇꯧ ꯇꯧꯅ ꯑꯗꯨꯝ ꯉꯥꯡꯅ ꯌꯥꯕꯗ ꯗꯤꯟ ꯂꯦꯟꯕꯩ ꯀꯩꯑꯣꯏ
ꯀꯌꯥꯝ ꯏꯔꯥꯒꯦ
ꯏꯕ ꯍꯧꯗ꯭ꯔꯤꯌꯦ ꯅꯪ ꯀꯩꯇꯧ ꯉꯩ ꯄꯨꯒꯦ ꯍꯥꯏꯅꯣ
ꯑꯩꯗꯤ ꯗꯦꯠ ꯁꯤꯛꯁꯅꯤꯗ
ꯑꯁꯨ ꯋꯥꯠꯂꯤꯍꯦ ꯑꯗꯨꯗꯤ
ꯑꯗꯨ ꯅꯪ ꯑꯦꯛꯖꯥꯝ ꯗꯦꯠ ꯇꯨ ꯇꯥꯏ ꯍꯥꯏꯕꯗꯣ ꯑꯦꯛꯖꯥꯝ ꯃꯅꯨꯡꯗ ꯏꯕ ꯅꯨꯉꯥꯏꯔꯣꯏ
ꯎꯝ ꯑꯍꯣꯏ ꯑꯗꯨꯕꯨꯗꯤ ꯑꯩꯖꯨ ꯑꯉꯥꯡ ꯑꯌꯨꯛꯁꯨ ꯅꯨꯡꯗꯤꯟ ꯇꯨꯏꯁꯟꯒ ꯇꯧꯕꯒ ꯑꯩ ꯌꯥꯝ ꯋꯥꯏꯗ ꯑꯩ
ꯇꯨꯏꯁꯟꯗꯨ ꯈꯔ ꯂꯦꯞꯄꯨꯗꯅ ꯑꯦꯛꯖꯥꯝꯗꯣ ꯑꯔꯣꯏꯕꯗꯣ ꯐꯖꯟ ꯊꯥꯅꯕ
ꯏꯁ ꯈꯪꯗꯦꯕꯣ ꯀꯃꯥꯏꯟ ꯍꯥꯏꯗꯣꯏꯅꯣ ꯐꯣꯟ ꯇꯧꯔꯑꯒ ꯅꯣꯡꯉꯥꯟꯕꯒ ꯇꯨꯏꯁꯟꯗꯣ ꯄꯨꯡ ꯊꯥꯔꯛꯄ ꯌꯥꯔꯕꯣ ꯇꯧꯔꯒ ꯍꯥꯏꯅ ꯍꯪꯉꯛꯑꯦ ꯍꯥꯏꯕ ꯑꯗꯨꯗꯣ ꯀꯃꯥꯏꯅ ꯑꯩ ꯑꯩꯅ ꯃꯔꯣꯝ ꯍꯥꯏꯕ ꯉꯝꯗꯕ
ꯅꯪꯗꯨꯅꯦ ꯀꯝꯗꯧꯒꯦ
ꯑꯉꯥꯡꯗꯨꯗꯤ ꯂꯥꯏꯛ ꯌꯥꯝ ꯍꯩꯔꯦ ꯍꯩꯔꯦꯗꯤꯅꯦ ꯃꯥꯗꯣ ꯁꯥꯖꯟꯅꯕ ꯈꯣꯠꯄ ꯀꯔꯤꯝ ꯍꯩꯔꯛꯇꯦꯕ
ꯀꯩꯒꯩ ꯀꯩꯒꯤ ꯇꯥꯏꯅꯣ
ꯃꯣꯏ ꯁꯦꯂꯦꯕꯁ ꯃꯣꯏ ꯄꯤꯕꯖꯨ ꯑꯗꯨꯝ ꯇꯥꯛꯑꯦ ꯑꯍꯣꯏꯅ ꯑꯈꯣꯏꯒꯤ ꯈꯣꯏꯒꯤ ꯑꯥꯎꯟ ꯇꯥꯛꯆꯕ ꯅꯪꯗꯦꯕ ꯀꯣꯏꯁꯟ ꯑꯟꯁꯔ ꯄꯨꯡꯄꯤ ꯄꯤꯔꯛꯑꯅꯤ ꯑꯗꯨꯒ ꯊꯥ ꯑꯅꯤ ꯑꯅꯤ ꯂꯩꯕ ꯑꯍꯨꯝ ꯑꯍꯨꯝ ꯂꯩꯕꯒ ꯑꯗꯨꯝ ꯑꯦꯛꯖꯥꯝ ꯇꯧꯁꯟꯒꯦ ꯍꯥꯏꯔꯃꯤꯅ ꯀꯣꯏꯁꯟ ꯁꯔꯗꯣ ꯍꯥꯟꯅ ꯅꯪꯍꯧꯔꯣꯏꯅ ꯄꯥꯕ ꯍꯣꯠꯅꯕꯗ ꯌꯥꯝꯖꯨ ꯌꯥꯝ ꯌꯥꯝꯃꯦ ꯀꯣ ꯀꯣꯏꯁꯟ ꯁꯥꯔꯗꯣ ꯈꯨꯌꯥꯝꯗꯤ ꯗꯤꯛꯇꯦꯁꯟꯗꯣ ꯑꯉꯥꯡꯗꯣ ꯀ꯭ꯂꯥꯁ ꯋꯥꯟꯒꯤ ꯑꯉꯥꯡꯗꯨꯗꯅꯦ ꯗꯤꯛꯇꯦꯁꯟꯗꯣ ꯋꯥꯔꯗ ꯁꯚꯦꯟꯇꯤ ꯍꯪꯉꯤꯔꯥ
ꯗꯤꯛꯇꯦꯁꯟꯗꯣ ꯁꯚꯦꯟꯇꯤ ꯄꯍꯜꯂꯤꯕ
ꯍꯣꯏ ꯍꯣꯏ ꯑꯗꯨꯖꯨ ꯋꯥꯔꯗꯇꯥ ꯑꯔꯨ ꯑꯔꯨꯕ ꯉꯥꯛꯇꯥ ꯕꯦꯔꯥ
ꯊ꯭ꯔꯥꯃꯨꯛ ꯄꯤꯔꯥ ꯌꯥꯕꯗꯨꯕꯨ
ꯀꯨꯟꯊ꯭ꯔꯥꯃꯨꯛ ꯄꯤꯔꯝꯃꯦ ꯃꯃꯥꯡꯒꯤ ꯐꯥꯔꯁꯀꯤ ꯑꯦꯛꯖꯥꯝꯗꯨꯗ ꯊꯥꯔꯇꯤ ꯏꯕꯀꯣ ꯊꯥꯔꯇꯤ ꯏꯕꯗꯣ ꯋꯥꯔꯗꯇꯣ ꯈꯪꯕ꯭ꯔꯥ ꯀꯩ ꯍꯥꯏꯅꯤ ꯑꯉꯥꯡ ꯗꯨꯅ ꯑꯍꯥꯟꯕꯗ ꯈꯪꯕꯗ ꯐꯥꯕꯗ ꯂꯥꯏꯒꯗꯕ ꯃꯦ ꯃꯦꯡꯒꯣ ꯑꯣꯔꯦꯟꯖ ꯑꯦꯄꯜ ꯇꯧꯗꯕ ꯈꯪꯕ꯭ꯔꯥ ꯃꯃꯤꯡꯗꯨꯕꯨ ꯑꯥ ꯖꯦꯅꯦꯔꯦꯜ ꯅꯣꯂꯦꯖ ꯑꯈꯣꯏ ꯖꯦꯅꯦꯔꯦꯜ ꯅꯣꯂꯦꯖ ꯁꯄꯦꯂꯤꯡ ꯀꯥꯗꯣ ꯑꯥ ꯀꯩꯁꯨ ꯂꯥꯏꯔꯤꯛꯇꯣ ꯇꯝꯃꯛꯑꯦ ꯍꯥꯏꯕ ꯋꯥꯅꯤ ꯍꯩꯔꯛꯇꯦ ꯍꯥꯏꯕ ꯈꯔ ꯆꯥꯎꯔꯑꯀꯥꯟꯗ ꯎꯝ ꯀꯩꯅꯣ ꯇꯧ ꯅꯤꯡꯖꯪ ꯕꯥꯏ ꯍꯥꯔꯠ ꯇꯧꯕꯩ ꯋꯥꯠ ꯑꯗꯣ ꯃꯣꯏꯗꯣ ꯑꯗꯨ ꯏꯍꯜꯂꯗꯤ ꯑꯗꯨꯝ ꯂꯥꯟ ꯇꯥꯕ ꯑꯁ ꯈꯪꯗꯦ ꯃꯣꯏꯗꯤ ꯕꯦꯔꯥꯅꯤꯕꯣ ꯀꯩꯁꯨ ꯃꯇꯥꯡ ꯆꯥꯗꯕꯗ ꯑꯉꯥꯡ ꯂꯥꯏꯔꯤꯛ ꯍꯩꯍꯟꯅꯤꯡꯉꯤꯅꯦꯅ
ꯀꯩ ꯁ꯭ꯀꯨꯜꯅꯣ
ꯏ ꯇꯦꯁ
ꯁꯤꯒꯤ ꯀꯩꯅꯣꯁꯤꯗ
ꯑꯁ ꯑꯗꯨꯁꯨ ꯑꯩꯅ ꯈꯪꯕꯗ ꯒ꯭ꯌꯥꯟ ꯇꯥꯔꯣꯏꯌꯦ ꯑꯗꯨꯃꯥꯏꯅ ꯍꯥꯏꯔꯛꯀꯅꯣ
ꯅꯠꯇꯦꯍꯦ ꯀꯅꯥ ꯀꯅꯥ ꯄꯩꯁꯥ ꯆꯪꯅꯈ꯭ꯔꯒꯦ ꯍꯥꯏꯕ
ꯑꯩꯈꯣꯏꯆꯦ ꯑꯃꯒꯤ ꯃꯃꯥ ꯆꯤꯆꯦ ꯒꯤꯁꯨ ꯆꯪꯉꯛꯑꯦ ꯉꯁꯤꯅꯦ ꯃꯊꯣꯡ ꯃꯔꯥꯝ ꯈꯪꯗꯕꯤ ꯂꯨꯄꯥ ꯆꯅꯤ ꯆꯪꯉꯛꯏꯕ ꯑꯗꯣ ꯃꯥꯗꯣ ꯅꯍꯥꯟꯈꯩ ꯅꯤꯡꯊꯤꯖꯅ ꯇꯧꯗꯦꯕ ꯃꯥ ꯇꯥꯛꯁ ꯀꯝꯄ꯭ꯂꯤꯠ ꯑꯣꯏꯗꯦꯕ ꯃꯥꯒꯤ ꯑꯗꯣ ꯉꯁꯤꯗꯣ ꯇꯥꯛꯁ ꯑꯣꯏꯕ ꯑꯗꯩ ꯑ ꯑꯗꯣ ꯃꯥꯒꯤ ꯁ꯭ꯔꯦꯟ ꯑꯃꯗꯤ ꯌꯥꯝ ꯆꯪꯉꯦ ꯍꯥꯏ ꯀꯌꯥꯅꯣꯗꯤ
ꯑꯩꯁꯨ ꯇꯧꯅꯤꯡꯕꯅꯦ ꯌꯥꯗꯥ ꯂꯩꯔꯦ ꯑꯩꯁꯦ
ꯎꯝ ꯌꯥꯔꯛꯑꯅꯤ ꯌꯥꯔꯛꯑꯅꯤ ꯑꯩꯁꯦ ꯇꯨꯝꯃꯥꯝꯕ ꯑꯩꯅ ꯉꯝꯕ ꯊꯕꯛ ꯑꯣꯏꯔꯗꯤ ꯑꯩꯅ ꯇꯧꯕꯤꯗꯧꯕ ꯉꯟꯇꯥꯅ ꯑꯩꯅ ꯉꯝꯗꯕ ꯊꯕꯛꯇꯨꯕꯨ ꯑꯩꯗꯤ ꯗꯥꯎ ꯌꯥꯕꯒꯤ ꯉꯟꯅ ꯌꯥꯖꯕꯅꯦ
ꯅꯪ ꯌꯥꯔꯤꯁꯤ ꯀꯃꯥꯢ ꯇꯧꯔꯤꯕ
ꯈꯪꯗꯦ
ꯑꯣ ꯀꯩꯅ
ꯍꯥꯥ
ꯑ ꯍꯥꯏꯦꯣ ꯑꯌꯣ ꯅꯪ ꯇꯨꯝꯃ ꯂꯩꯕ ꯀꯅ
ꯑꯣ ꯑꯩ ꯇꯨꯝꯃꯝꯃꯦꯕꯀꯣ ꯇꯨꯝꯃꯝꯕꯁꯤꯗꯅꯦ ꯋꯥꯈꯜꯁꯤꯗꯅꯦ ꯑꯁ ꯁꯤꯒꯤ ꯐꯣꯟ ꯍꯥꯏꯗꯤ ꯋꯥꯔꯤ ꯁꯥꯟꯅꯕꯒꯤ ꯋꯥꯈꯜꯁꯤꯗ ꯂꯩꯈꯤꯕꯗꯣ ꯆꯤꯆꯦꯅ ꯑꯃꯨꯛ ꯉꯁꯤꯁꯦ ꯀꯥꯏꯍꯧꯔꯝꯕ ꯍꯥꯏꯇꯥꯔꯦ ꯑꯗꯨꯒꯤ ꯑꯩꯁꯦ ꯅꯪꯉꯣꯟꯗ ꯐꯣꯟ ꯇꯧꯒꯦ ꯅꯪꯁꯤ ꯇꯨꯝꯃꯝꯒꯗ꯭ꯔꯅ ꯑꯃꯨꯛ ꯈꯜꯂꯦꯕꯀꯣ ꯑꯗꯣ ꯉꯁꯥꯢ ꯑꯁ ꯇꯨꯝꯅꯤꯡ ꯇꯨꯝꯖꯖꯅꯨ ꯗꯅ ꯑꯩ ꯏꯔꯨ ꯂꯨꯊꯣꯛꯑꯒ ꯅꯥꯟꯅ ꯇꯧꯔꯛꯏꯅꯤ ꯋꯥꯏꯁꯪꯅ ꯅꯪꯒꯤꯗꯤ ꯈꯪꯗꯦꯀꯣ ꯑꯩꯒꯤꯗꯤ ꯍꯧꯖꯤꯛ ꯄꯥꯔꯐꯦꯛ ꯑꯣꯏꯔꯦ
ꯑꯩꯗꯤ ꯇꯨꯝꯗꯦꯍꯦ ꯂꯥꯢꯔꯤꯛ ꯄꯥꯔꯝꯕꯅꯦ ꯐꯤꯂꯥꯝ ꯌꯦꯡꯁꯤꯔꯅ
ꯢꯁ ꯐꯤꯂꯝ ꯌꯦꯡꯉꯦ ꯑꯗꯨ ꯍꯥꯏꯔꯒ ꯐꯤꯂꯝ ꯌꯦꯡꯉꯦ ꯑꯩ ꯉꯔꯥꯡ ꯅꯨꯃꯤꯠ ꯍꯧꯖꯤꯛ ꯄꯣꯝꯃꯤꯌꯦ ꯍꯣꯏ ꯂꯥꯏꯛ ꯂꯥꯏ ꯚꯤꯗꯤꯑꯣ ꯊꯔꯛꯀꯦ ꯌꯦꯡꯉꯨꯒꯣ ꯐꯤꯂꯝ ꯑꯃ ꯗꯥ ꯀ꯭ꯔꯦꯞ ꯑꯣꯐ ꯐꯌꯔ ꯐ꯭ꯂꯥꯏꯁꯇꯣ
ꯍ
ꯖꯞ ꯑꯦꯅꯤꯃꯤꯜꯗꯣ ꯑꯣꯏꯃꯥ ꯀꯩꯅꯣ ꯑꯁ ꯑꯩꯅꯦ ꯑꯉꯥꯡꯗꯣ ꯁꯤꯕꯒꯤ ꯀꯞꯅꯤꯡꯕꯗꯨ ꯅꯠꯇꯕꯀꯣ ꯃꯥꯒꯤ ꯏꯅꯣꯁꯦꯟ ꯑꯣꯏꯕ ꯃꯇꯧꯗꯣ ꯏ ꯄꯪ ꯄꯪꯉꯒ ꯇꯣꯟ ꯇꯣꯟ ꯂꯥꯎꯔꯒ ꯈꯪꯗꯦ ꯑꯩꯗꯤ ꯃꯣꯏ ꯑꯅꯤꯒꯤ ꯁꯔꯕꯥꯏꯕꯦꯜꯗꯣ ꯌꯥꯝ ꯅꯨꯡꯁꯤ ꯍꯥꯏꯕ ꯉꯔꯥꯡꯗꯤ ꯀꯞꯄꯁꯤꯅ ꯀꯞꯄꯁꯤꯅ ꯑꯩꯁꯦ ꯇꯨꯝꯗꯦ ꯑꯗꯨ ꯐꯤꯂꯝ ꯌꯦꯡꯉ ꯅꯨꯡꯗꯥꯡ ꯊꯦꯡꯀꯥꯟꯗ ꯌꯦꯡꯉꯦꯕ ꯑꯗꯨꯒꯤ
ꯅ ꯁꯤꯒꯦ
ꯈꯨꯅꯨꯡꯁꯤꯡꯅꯤꯕꯣ
ꯆꯥꯕ ꯊꯛꯄ ꯐꯪꯉꯛꯇꯕꯗꯒꯤ ꯂꯩꯕꯥꯛ ꯆꯥꯔ ꯁꯤꯔꯝꯕꯗꯣ
ꯍꯣ ꯃꯥꯗꯣ ꯂꯩꯕꯥꯛ ꯆꯥꯕꯗꯒꯤꯅꯦꯕ ꯏꯟꯐꯦꯛꯁꯟ ꯊꯣꯛꯏꯗꯣ
ꯎꯝ ꯃꯥꯗꯤ ꯍꯨꯖꯤꯛ ꯁꯤꯒ꯭ꯔꯦꯗꯅ
ꯃꯃꯥꯗꯨꯗꯤ ꯕꯣꯝ ꯄꯣꯛꯈꯥꯏꯕꯇ ꯁꯤꯕ ꯃꯄꯥꯗꯨꯁꯨ ꯁꯤꯔꯤꯗꯨꯗꯤ ꯂꯥꯟꯗꯥ ꯑꯄꯥꯗꯨꯗ ꯑꯉꯥꯡ ꯅꯨꯄꯥ ꯃꯆꯥꯗꯣ ꯌꯥꯝꯅ ꯊꯧꯅꯥ ꯂꯩꯇ꯭ꯔꯣ ꯀꯩꯝꯇ ꯑꯋꯥꯕꯗꯣ ꯃꯅꯥꯎꯗꯨꯗ ꯈꯪꯍꯟꯗꯕꯤꯗ ꯍꯨꯔꯥꯟꯕ ꯆꯠꯄꯗꯣ
ꯑꯗꯨꯒ ꯃꯥꯒꯤ ꯌꯥꯝ ꯅꯨꯡꯁꯤꯕ ꯃꯇꯥꯡ ꯍꯥꯏꯗꯤ ꯑꯃ ꯃꯥꯅ ꯑꯥ ꯐꯌꯥꯔ ꯐꯌꯥꯔ ꯐ꯭ꯂꯥꯏꯁꯤꯡꯗꯣ ꯐꯨꯝ ꯒ꯭ꯔꯦꯞ ꯑꯃ ꯇꯧꯊꯣꯛꯑꯒ ꯐꯨꯝꯖꯤꯟꯕꯤꯗꯣꯏꯅꯦ ꯇꯧ ꯂꯩꯔꯝꯕꯩ ꯃꯇꯥꯡꯗꯣ
ꯎꯝ ꯑꯉꯥꯡꯒꯤꯗꯣ ꯏꯃꯥꯖꯨ ꯒ꯭ꯔꯦꯞ ꯁꯥꯏꯅ ꯂꯩꯒ꯭ꯔꯦ ꯇꯧꯔꯒ
ꯑꯩꯅ ꯃꯣꯏꯁꯨ ꯂꯥꯏ ꯍꯥꯞꯄꯤ ꯇꯧꯗꯣꯏꯅꯦ ꯈꯣꯠꯇꯅꯦ
ꯎꯝ ꯌꯥꯝ ꯅꯨꯡꯁꯤ ꯍꯥꯏꯕ ꯑꯗꯨꯗꯣ ꯑꯁꯦꯡꯕ ꯊꯣꯛꯄ ꯋꯥꯔꯤꯅꯦꯅꯁꯨ ꯍꯥꯏꯌꯦ ꯈꯪꯗꯦ ꯑꯩꯗꯤ ꯀꯩꯝ ꯌꯥꯝ ꯅꯨꯡꯁꯤꯔꯨꯔꯦ ꯑꯗꯨꯗꯣ ꯑꯩ ꯅꯍꯥꯟꯒꯩ ꯌꯦꯡꯗꯦ ꯃꯤꯅ ꯀꯞꯄꯛꯀꯅꯦ ꯀꯞꯄ ꯁꯥꯏꯃꯟꯗꯣ ꯑꯗꯨꯅꯅꯦ ꯀꯞꯄꯅꯦ ꯀꯞꯄꯅꯦ ꯌꯦꯡꯉꯣ ꯌꯦꯡꯉꯣ ꯑꯗꯨꯝ ꯏꯟꯖꯟꯕ ꯑꯩꯉꯣꯟꯗ ꯑꯩꯅ ꯁꯨꯛꯌꯦꯡ ꯌꯦꯡꯕꯤ
ꯑꯗꯨꯝ ꯑꯗꯨꯒꯤ ꯐꯤꯕꯝꯗꯣ ꯑꯗꯨꯅ ꯃꯃꯤꯡ ꯆꯠꯂꯤꯖꯦ ꯃꯥꯒꯤꯗꯤ ꯏꯇꯩꯅꯠ ꯅꯠꯇꯕ ꯑꯈꯣꯏꯒꯤ ꯑꯀꯛꯅꯕ ꯃꯇꯝꯗ ꯌꯦꯡꯕ ꯌꯥꯏꯗꯅ ꯍꯥꯏꯗꯤ ꯈꯨꯗꯝ ꯑꯣꯅ ꯐꯤꯂꯝꯗꯣ ꯄꯨꯡ ꯑꯍꯨꯝꯃꯨꯛ ꯁꯥꯡꯉꯦ ꯍꯥꯏꯔꯒ
ꯍꯣꯏ ꯑꯗꯨ ꯃꯥꯗꯤ ꯉꯔꯥꯡ ꯑꯗꯨꯝ ꯂꯣꯏꯁꯟꯕ ꯌꯥꯕꯗꯣ ꯕꯤ ꯕꯣꯔꯤꯡꯁꯨ ꯆꯨꯗꯕꯤꯗ ꯌꯥꯝ ꯈꯪꯗꯦ ꯏꯁꯥꯅ ꯎꯝ ꯎꯝ ꯎꯝ ꯑꯣꯁꯀꯥꯔ ꯐꯪ ꯃꯥꯖꯦ
ꯑꯗꯨꯗꯤ ꯈꯪꯗꯦ ꯑꯦꯅꯤꯃꯦꯒꯤꯗꯤ ꯃꯃꯤꯡꯗꯤ ꯌꯥꯝ ꯆꯠꯄꯗꯤ ꯑꯣꯏꯕꯅꯤ ꯑꯦꯅꯤꯃꯦꯒꯤ ꯑꯣꯏꯅ ꯐꯪꯉꯝꯕ ꯌꯥꯏ ꯑꯗꯨꯗꯤ ꯑꯩ ꯊꯤꯗꯤ ꯊꯤꯒꯠꯇ꯭ꯔꯦ
ꯑꯩ ꯑꯦ ꯊꯥꯖꯗꯦ ꯑꯗꯨꯗꯤ ꯐꯪꯉꯝꯗꯣꯏ ꯃꯥꯟꯗꯦ ꯑꯩꯅ ꯁꯨꯝ ꯌꯦꯡꯕꯗ ꯊꯦꯡꯅꯗꯦ ꯑꯇꯣꯞ ꯑꯇꯣꯞ ꯄ ꯑꯣꯁꯀꯥꯔ ꯐꯪꯕ ꯃꯌꯥꯝꯃ ꯎꯠ ꯄꯥꯠꯀꯤ ꯌꯨꯝ ꯑꯥ ꯑꯇꯠꯄꯤꯒ ꯂꯩꯗꯅ ꯒꯤꯕꯂꯤ ꯀꯥꯗꯤ ꯌꯥꯝ ꯐꯪꯕꯅꯦ ꯑꯗꯨꯒ ꯑꯩ ꯍꯧꯖꯤꯛꯀꯤꯗꯨꯗꯤ ꯎꯗꯦ ꯊꯦꯡꯅꯗꯦ ꯑꯣꯁꯀꯥꯔ
ꯑꯃ ꯐꯖꯕꯅꯦ ꯑꯗꯨꯒ ꯐꯖꯕ ꯑꯃꯖꯨ ꯂꯩ ꯑꯃ ꯌꯥꯝ ꯋꯥꯔꯤꯔꯤꯕꯨꯗꯤ ꯌꯥꯝ ꯁꯥꯡꯕ ꯍꯥꯏꯇꯥꯔꯦ ꯑꯗ ꯌꯦꯡꯕꯗ ꯃꯔꯛꯇ ꯕꯣꯔꯤꯡ ꯕꯣꯔꯤꯡ ꯆꯨꯕ ꯌꯥꯎꯋꯦꯕ ꯃꯔꯛꯇꯀꯣ ꯑꯗꯨꯏꯇꯥꯔꯁꯨ ꯑꯗꯨꯝ ꯅꯨꯡꯉꯥꯏꯕ ꯑꯃ ꯍꯥꯏꯗꯤ ꯑꯦꯇꯦꯛ ꯑꯦꯐ ꯇꯩꯇꯥꯅ ꯑꯃ ꯂꯩ ꯌꯥꯝ ꯌꯥꯝꯗꯤ ꯁꯥꯡꯕ
ꯑꯦꯇꯦꯛ ꯑꯣꯐ ꯇꯥꯏꯇꯟꯗꯣ ꯎꯝ ꯈꯪꯉꯦ ꯑꯩ ꯌꯦꯡꯅꯤꯡ ꯌꯦꯡꯅꯤꯡꯗꯗꯅ ꯇꯧꯊꯣꯛꯄ ꯑꯩꯅ
ꯏꯁ
ꯍꯥꯏꯗꯤꯅꯦ ꯁꯥꯡꯃꯟꯕꯒꯤ
ꯑꯥ ꯑꯥ ꯀꯩꯅꯣꯗꯤ ꯀꯩꯅ‌ꯣꯗꯤ
ꯎꯝ ꯈ‌ꯣꯏꯅ ꯇꯝꯃꯤꯗꯣ ꯁꯦꯀꯦꯟ ꯋꯥꯔꯜ ꯋꯥꯔ ꯂꯥꯟ ꯃꯇꯨꯡꯒꯤ ꯋꯥꯔꯤ ꯌꯥꯝ ꯇꯝꯃꯦꯕ ꯑꯗꯨꯒꯤ ꯑꯗꯨꯏꯗꯨꯗ ꯁꯨꯝ ꯂꯥꯟꯒꯤ ꯀꯩꯒꯤ ꯌꯥꯎꯕꯗꯨꯗꯅꯦ ꯁꯨꯝ ꯌꯦꯡꯉꯨꯕꯅꯦꯕ ꯑꯗꯨꯒꯗꯤ ꯑꯁ ꯃꯣꯏꯗꯤ ꯇꯣꯉꯥꯟꯕ ꯀꯩꯅꯣꯝꯃ ꯑꯣꯏꯔꯝꯃꯤ ꯇꯣꯉꯥꯟꯕ ꯀꯔꯤ ꯖꯣꯟꯅꯔꯥ ꯑꯃ ꯑꯣꯏ ꯂꯩꯔꯝꯃꯤ ꯈ‌ꯣꯏꯒ ꯃꯥꯟꯅꯔꯝꯗ꯭ꯔꯦ ꯑꯩꯅ ꯅꯣꯛꯅꯤꯡꯉꯤꯗꯤ ꯑꯩꯈꯣꯏꯒꯤ ꯑꯩꯈꯣꯏꯒꯤ ꯑꯃ ꯑꯩꯅ ꯅꯣꯛꯅꯤꯡꯉꯤꯗꯤ ꯑꯃ ꯑꯥ ꯎꯁꯣꯞ ꯆꯥꯔꯤꯉꯩꯗ ꯕꯣꯝ ꯊꯥꯗꯔꯛꯄꯗꯒꯤ ꯁꯤꯕꯒꯤ ꯑꯗ ꯌꯥꯝ ꯀꯟꯅ ꯄꯨꯛꯅꯤꯡ ꯅꯨꯡꯁꯤꯕ ꯃꯃꯥ ꯃꯄꯥ ꯃꯌꯥꯝ ꯁꯤꯟꯅꯩ ꯃꯤ ꯃꯌꯥꯝ ꯁꯤꯟꯅꯩ ꯅꯨꯡꯉꯥꯏꯗꯤ ꯅꯨꯡꯉꯥꯏꯇꯦꯕꯀꯣ ꯑꯗꯨ ꯑꯣꯏꯇꯥꯔꯖꯨ ꯂꯥꯟ ꯇꯧꯔꯤꯉꯩ ꯃꯅꯨꯡꯗꯨꯗ ꯃꯣꯏꯅ ꯎꯁꯣꯛꯞꯀꯠꯂꯤꯗꯣ ꯀꯔꯤꯒꯤꯅꯣ ꯁꯤ
ꯀꯔꯝꯕꯅ‌ꯣ
ꯑꯁ ꯖꯄꯥꯟ ꯂꯥꯟꯗ ꯃꯅꯤꯄꯨꯔꯗ ꯀꯔꯝꯕ ꯀꯔꯤ ꯎꯁꯣꯞꯅꯣ ꯍꯧꯖꯤꯛꯐꯥꯎ ꯑꯗꯨꯝ ꯀꯩꯅꯣ ꯇꯧꯔ ꯂꯩꯕꯗꯣ ꯃꯦꯃꯣꯔꯦꯕꯜ ꯑ‌ꯣꯏꯅ ꯂꯩꯕꯗꯣ ꯃꯥꯟꯇꯕ ꯑꯃ
ꯈꯪꯗꯦꯍꯦ
ꯅꯪꯁꯤꯗꯤ ꯅꯠꯇꯦ ꯅꯠꯇꯦ ꯑꯃ ꯂꯩꯕꯅꯤꯅꯦ ꯎꯁꯣꯞ ꯆꯥꯔꯤꯉꯩꯗ ꯁꯤꯌꯦꯌꯦ ꯎꯁꯣꯞ ꯆꯥꯔꯤꯀꯥꯟꯗ ꯕꯣꯝꯖꯦ ꯇꯥꯔꯛꯄ ꯑꯗꯥ ꯖꯄꯥꯟ ꯑꯗꯨꯀꯥꯟꯗ ꯕ꯭ꯔꯤꯇꯤꯁꯀ ꯖꯄꯥꯟꯒ ꯂꯥꯟ ꯊꯣꯛꯅꯕꯗꯣ ꯗꯩꯅ ꯁꯤꯗꯩꯅ ꯊꯥꯗꯔꯛꯄꯗ ꯁꯤꯕꯗ ꯈꯨꯁꯥꯏ ꯑꯗꯥꯒꯤ ꯀꯣꯜ ꯂꯤꯛꯀ ꯂꯣꯏꯅ ꯅꯣꯡꯈꯥ ꯂꯣꯡꯈꯥꯛ ꯂꯣꯡꯉꯥ ꯂꯣꯏ ꯂꯩ ꯍꯥꯏꯕ ꯑꯩꯕꯨꯗꯤ ꯈꯪꯗꯦ ꯃꯐꯝꯗꯣ ꯀꯥꯏꯗꯅꯣ ꯍꯥꯏꯕ
ꯑꯗꯨꯅꯦ ꯍꯥꯏꯕ ꯍꯟꯗꯛ ꯖꯋꯥꯔ ꯍꯥꯕꯒꯤꯗꯣ ꯈꯪꯉꯕ꯭ꯔꯥ
ꯀꯗꯥꯏꯗ
ꯕꯔꯦꯟ ꯖꯣꯏꯂꯔꯗ
ꯈꯪꯗꯦ
ꯏꯁ ꯌꯨꯡꯒ ꯂꯣꯏ ꯇꯨꯝꯗꯅ ꯁꯚꯦꯟ ꯄꯣꯏꯟ ꯐꯥꯏꯚ ꯍꯥꯏ ꯍꯥꯏꯕ ꯃ‌ꯦꯛꯅꯤꯇ꯭ꯌꯨꯠ ꯋꯥꯡꯉꯦꯕ ꯑꯩꯈꯣꯏ ꯁꯤꯗ ꯇꯨ ꯊ꯭ꯔꯤ ꯍꯥꯕꯗ ꯋꯥꯟꯒ ꯍꯕꯗ ꯁꯤꯒ‌ꯦ ꯇꯧꯋꯤ
ꯑꯣ ꯀ‌ꯣꯛꯉꯥꯎꯗꯅ
ꯆꯥꯏꯅꯥꯗꯁꯨ ꯆꯥꯏꯅꯥ ꯅꯠꯇꯦ ꯖꯄꯥꯟꯗꯁꯨ ꯍꯥꯏ ꯑꯗꯨꯗꯒꯤ ꯀꯦꯂꯤꯐꯣꯔꯅꯤꯌꯥꯗꯁꯨ ꯍꯥꯕꯅꯤ
ꯍꯟꯗꯛꯁꯦ ꯖꯋꯥꯔ ꯌꯥꯝ ꯍꯥꯅꯔꯦ ꯂꯥꯟ ꯍꯦꯛ ꯇꯧꯈꯤꯕ ꯇꯨ ꯊꯥꯎꯖꯟ ꯇ꯭ꯋꯦꯟꯇꯤ ꯊ꯭ꯔꯤꯗꯒꯤ ꯍꯦꯛ ꯃꯈꯥ ꯇꯥꯕ ꯃꯈꯥ ꯇꯥꯕ ꯆꯍꯤꯁꯤꯡꯁꯦ ꯀꯩꯅꯣꯝ ꯇꯧꯔꯗ꯭ꯔꯣ ꯎꯠ ꯄꯥꯠ ꯀꯥꯡ ꯈꯣꯡ ꯆꯥꯏꯕ ꯄ꯭ꯔꯤꯊ꯭ꯤꯕꯤ ꯑꯃ ꯑꯣꯏꯔꯦ
ꯑꯗꯨ ꯅꯪ ꯀꯩꯅꯣ ꯇꯝꯊꯗꯧꯔꯤꯕꯣ ꯃꯈꯥꯗꯤ ꯗꯦꯝꯗ ꯑꯗꯨ ꯀꯃꯥꯏ ꯇꯧꯔꯦ
ꯎꯝ ꯇꯝꯗꯅꯤ ꯉꯔꯥꯡꯗꯨꯁꯨ ꯑꯣꯖꯥꯅ ꯅꯨꯡꯁꯤ ꯅꯨꯡꯁꯤꯕ ꯋꯥ ꯌꯥꯝ ꯍꯥꯏꯔꯝꯃꯦ ꯂꯥꯏꯞ ꯂꯦꯁꯟ ꯌꯥꯝꯅ ꯇꯥꯛꯄꯤꯔꯝꯃꯤ
ꯀꯔꯤ ꯇꯥꯛꯑꯝꯃꯤꯅꯣ
ꯍꯥꯏꯕꯗꯤ ꯎꯝ ꯎꯝ ꯇꯨꯏꯁꯟ ꯌꯥꯝ ꯂꯧꯁꯤꯟꯒꯅꯣꯒ ꯍꯥꯏꯔꯝꯃꯦ ꯑꯣꯖꯥꯅ ꯑꯩꯉꯣꯟꯗ
ꯌꯥꯔꯣꯏꯅꯦ ꯑꯩ ꯑꯉꯥꯡꯒꯤ ꯃꯊꯥ ꯁꯥꯂꯩꯔꯒ ꯅꯪ ꯎꯝ ꯇꯦꯛ
ꯑꯩ ꯑꯉꯥꯡꯒꯤ ꯃꯊꯥ ꯁꯥꯂꯩꯔꯦ ꯑꯁꯦꯡꯒꯩꯖꯨ ꯑꯩ ꯃꯊꯥ ꯑꯩ ꯃꯤꯠꯁꯦ ꯐꯥꯒꯤ ꯅꯠꯇꯦ ꯑꯩ ꯃꯤꯠꯁꯦ ꯄꯨꯡꯀꯨꯠ ꯀꯨꯠꯁꯜꯂꯦ ꯑꯩꯅ ꯇꯨꯝꯗ꯭ꯔꯤꯁꯦ ꯑꯥꯇꯩꯒꯤ ꯅꯠꯇꯦꯕ ꯇꯨꯝꯕꯗꯤ ꯍꯥꯏꯗꯤ ꯄꯣꯊꯥꯅꯉꯥꯏ ꯃꯇꯝꯗꯣ ꯐꯪꯗꯕꯗꯣ ꯑꯌꯨꯛ ꯉꯟꯇꯥ ꯑꯃꯨꯛ ꯑꯩ ꯉꯥꯛꯇꯪ ꯂꯥꯏꯔꯤꯛ ꯄꯥꯍꯧꯅꯕꯅ ꯑꯃꯨꯛ ꯑꯃ ꯑꯃꯒꯤ ꯋꯥ ꯅꯠꯇꯕ ꯕꯦꯛ ꯆꯥꯕ ꯌꯥꯗꯕꯅꯤꯅ ꯑꯗꯨꯏ ꯑꯃꯨꯛ ꯆꯪꯉꯅꯤ ꯆꯪꯉꯀꯥꯟꯗꯨꯗ ꯑꯃꯨꯛ ꯀꯩꯅꯣ ꯇꯧꯔꯅꯤ ꯏꯁꯥꯏ ꯄꯥꯏꯔꯤꯉꯩꯗ ꯑꯃꯨꯛ ꯑꯃꯗꯨ ꯑꯃꯨꯛ ꯂꯥꯛꯁꯜꯂꯅꯤ ꯑꯃꯗꯨꯒꯤ ꯑꯃꯨꯛ ꯏꯁꯧ ꯑꯃꯨꯛ ꯂꯥꯡꯉꯅꯤ ꯑꯗꯨ ꯂꯣꯏꯔꯅꯤ ꯑꯗꯨꯝ ꯅꯨꯡꯁꯥ ꯁꯥꯒꯠꯂꯗꯤ ꯄꯥꯅꯤꯡꯗꯦ ꯍꯥꯏꯕ ꯅꯪꯒꯤꯁꯦ ꯅꯪꯒꯤ ꯏꯅꯕꯁꯤꯅ ꯃꯔꯣꯟ ꯑꯃ ꯌꯦꯡꯕꯗ ꯌꯦꯡꯅꯤꯡꯗꯕꯅ
ꯀꯩꯗꯧꯔꯦ
ꯈꯪꯗꯦ ꯇꯜꯂꯦꯕ ꯎ
ꯌꯥꯝ ꯇꯦꯟꯅ ꯆꯟꯅ ꯌꯥꯝ ꯏꯅꯤꯡꯗ꯭ꯔꯕꯁꯨ ꯄꯦꯖ ꯀꯨꯟꯃꯨꯛ ꯏꯗꯨꯕꯗꯨ ꯇꯔꯥꯃꯨꯛꯇꯪ ꯇꯔꯥꯃꯔꯤꯃꯨꯛꯇꯪ ꯏꯌꯨ
ꯎꯝ ꯑꯗꯨꯗꯤ ꯑꯃꯨꯛ ꯇꯧꯔꯛꯑꯒꯦ